ꯇꯧꯔꯤꯅꯣ
ꯀꯦꯁꯨ ꯇꯧꯗꯦ
ꯑꯁꯦꯡꯒꯤꯔꯣ ꯄꯥꯠꯇ ꯆꯠꯀꯦ ꯀꯥꯏ ꯆꯠꯀꯦ ꯉꯁꯤꯗꯤ
ꯎꯝ ꯀꯩꯁꯨ ꯆꯠꯇꯦ ꯉꯁꯤꯗꯤ
ꯌꯨꯝꯗ ꯂꯩꯕ꯭ꯔꯥ ꯑꯁꯨ ꯀꯩꯁꯨ ꯆꯠꯇꯦ ꯌꯨꯝꯗ ꯊꯕꯛ ꯇꯧꯔꯒ ꯂꯩꯌꯦ
ꯆꯥꯒꯔꯕꯣ
ꯍꯣꯏ ꯇꯨꯝꯒꯦꯟ ꯇꯧꯔꯤꯌꯦ
ꯀꯔꯤꯒꯤꯔꯥ ꯉꯟꯂꯦꯅ ꯉꯁꯤꯗꯤ
ꯍꯥ
ꯉꯜꯂꯤꯅ
ꯍꯌꯦꯡ ꯍꯌꯦꯡ ꯑꯌꯨꯛ ꯊꯕꯛ ꯂꯩ ꯑꯗꯨꯒꯤ
ꯀꯔꯤꯒꯤ ꯊꯕꯛ
ꯍꯩ ꯇꯨꯞꯄ ꯌꯥꯗꯦ
ꯕꯣꯜ ꯌꯦꯡꯉꯔꯣꯏ ꯅꯪ
ꯌꯦꯡꯉꯔꯣꯏ ꯉꯁꯤꯗꯤ ꯑꯩ ꯍꯥꯌꯦꯡ ꯊꯕ ꯊꯕꯛꯀꯤ ꯂꯩꯕ ꯑꯁ ꯌꯦꯡꯕꯗꯤ ꯌꯦꯡꯅꯤꯡꯉꯦꯀꯣ ꯐꯖꯠꯇꯣꯏꯅꯦ ꯉꯁꯤꯒꯤ ꯃꯦꯁꯁꯤꯗꯤ
ꯐꯖꯔꯣꯍꯦ
ꯐꯖꯗꯣꯏꯅꯦ ꯅꯪ ꯎꯝ
ꯑꯩꯁꯨ ꯇꯨꯝꯒ꯭ꯔꯅꯤꯗ
ꯀꯩ ꯅꯣꯏ ꯌꯥꯝ ꯐꯖꯠꯗꯣꯏꯅꯦ
ꯅꯨꯡꯉꯥꯏꯇ꯭ꯔꯦꯕ ꯅꯪ ꯌꯦꯡ ꯌꯦꯡꯗꯕꯗꯨ
ꯗꯨꯒꯤ ꯌꯦꯡꯕꯤꯔꯔꯣꯏ
ꯑꯁ
ꯎꯝ ꯍꯧꯖꯤꯛꯀꯣ
ꯎꯝ
ꯇꯨꯝꯈ꯭ꯔꯣ ꯑꯗꯨꯒ ꯎꯝ ꯂꯥꯏꯛ ꯇꯨꯋꯦꯜꯐ ꯇ꯭ꯋꯦꯜꯐ ꯇ꯭ꯋꯦꯟꯇꯤ ꯌꯨꯄꯨꯠ ꯑꯦꯂꯥꯝ ꯑꯃ ꯀꯠꯈ꯭ꯔꯣ ꯑꯗꯨꯒ ꯃꯨꯛ ꯌꯦꯡꯉꯣ ꯑꯗꯨꯒ ꯎꯝ ꯌꯦꯡꯕ ꯂꯣꯏꯔꯒ ꯆꯥꯛ ꯊꯣꯛꯈ꯭ꯔꯣ
ꯉꯝꯒꯗꯔ ꯈꯪꯗꯦ ꯍꯧꯒꯠꯄꯁꯦ ꯋꯥꯝ ꯋꯥꯏꯌꯦ ꯑꯩꯒꯤꯗꯃꯛꯇ
ꯃꯤꯌꯥꯝ ꯃꯈꯣꯏꯗꯨ ꯎꯝ ꯆꯥꯛ ꯊꯣꯡꯍꯜꯂꯣ ꯍꯌꯦꯡꯒꯤ
ꯃꯈꯣꯏ ꯌꯥꯝꯕꯈꯣꯏ ꯈꯣꯏ ꯢꯌꯥꯝꯕꯈꯣꯢ ꯑꯩꯈꯣꯏ ꯍꯣꯁꯄꯤꯇꯥꯜ ꯆꯪꯈ꯭ꯔꯦ ꯑꯃ ꯂꯩꯔꯤ
ꯑꯃꯈꯇꯥ
ꯎꯝ
ꯎꯝ ꯎꯝ ꯅꯣꯏꯒꯤ ꯑꯁ ꯎꯝ ꯐꯦꯃꯤꯂꯤ ꯃꯦꯝꯕꯔꯁ ꯑꯣꯏꯗꯣꯏꯔꯣ
ꯎꯝ ꯅꯠꯇꯦ ꯑꯩꯈꯣꯏ ꯆꯤꯆꯦꯒꯤ ꯅꯨꯄꯥꯈꯤ ꯀꯥꯖꯤꯟ ꯈꯣꯏ
ꯑꯣ ꯔꯤꯂꯦꯇꯤꯚꯁꯀꯣ
ꯎꯝ ꯍꯥꯥ ꯍꯥ ꯑꯌꯥ
ꯎꯝ ꯍꯌꯦꯡ ꯆꯠꯈ꯭ꯔꯅꯤꯅ
ꯎꯝ
ꯑ ꯍꯥ
ꯀꯗꯥꯏꯗ
ꯎꯝ ꯊꯕꯛ
ꯑꯣ ꯑꯃꯨꯛꯀ ꯍꯜꯂꯛꯇꯣꯏꯅꯦ
ꯑꯥ ꯂꯦꯛꯑꯔꯣꯏ
ꯎꯝ
ꯗ
ꯍꯥ
ꯇꯥꯗ꯭ꯔꯣ
ꯇꯥꯏꯌꯦ
ꯐꯖꯅ ꯍꯥꯏꯌꯣꯀꯣ ꯅꯪꯅ ꯋꯥ ꯉꯥꯡꯉꯤꯁꯦ ꯌꯥꯝ ꯀꯤꯅ ꯉꯥꯡꯉꯤ ꯑꯩ ꯅꯉꯣꯟꯗ ꯐꯨꯔꯣꯏꯀꯣ ꯀꯤꯒꯅꯨ
ꯑꯈꯣꯏ ꯆꯦꯖꯦꯗꯤ
ꯅꯝ ꯌꯦꯡꯒꯅꯤ ꯍꯥꯏꯌꯦ ꯃꯥꯗꯤ ꯕꯣꯜ ꯌꯦꯡꯒꯅꯤ ꯍꯥꯏꯌꯦ
ꯑꯣ ꯅꯨꯡꯉꯥꯏꯗꯣꯏꯅꯦ ꯌꯥꯝ ꯐꯖꯗꯣꯏꯅꯦ
ꯕꯣꯜ ꯌꯥꯝ ꯄꯥꯝꯕꯅꯦ ꯐꯖꯔꯣꯏ
ꯍꯥꯥ
ꯐꯖꯔꯣꯏꯕ
ꯀꯔꯤꯒꯤꯅꯣ ꯌꯥꯝ ꯐꯖꯗꯣꯏꯅꯦ ꯀꯗꯥꯏꯗꯒꯤ ꯑꯩꯅ ꯈꯟꯕ ꯕꯦꯠ ꯇꯧꯅꯁꯤꯔ ꯑꯩ ꯌꯦꯡꯗ꯭ꯔꯁꯨ
ꯑꯩꯁꯨ ꯌꯦꯡꯉꯣꯏꯗ
ꯍꯌꯦꯡ ꯍꯧꯒꯂꯥꯀꯥꯟꯗ ꯃꯥꯅ ꯉꯝꯃꯦ ꯃꯥꯅ ꯉꯝꯃꯦ ꯍꯥꯏꯔꯒ
ꯆꯣ ꯆꯣ ꯅꯪꯅ ꯄꯥꯝꯗꯕꯗꯣ ꯕꯦꯠ ꯇꯧꯔꯣ ꯑꯗꯨꯗꯤ
ꯍꯥꯥ
ꯅꯪꯅ ꯄꯥꯝꯗꯕꯗꯨ ꯑꯩ ꯕꯦꯠ ꯇꯧꯒꯦꯕ
ꯑꯗꯨ ꯀꯔꯤꯒꯤ
ꯎꯝ ꯈꯪꯗꯦ ꯅꯪꯅ ꯄꯥꯝꯕꯗꯣ ꯅꯪꯅ ꯉꯝꯈ꯭ꯔꯦꯅ ꯋꯤꯟ ꯇꯧꯈ꯭ꯔꯦꯅ
ꯎꯝ ꯅꯪꯅ ꯍꯥꯏꯕꯗꯨ ꯑꯩꯅ ꯌꯥꯒꯗꯣꯏꯕ ꯑꯗꯨꯒ ꯑꯩꯅ ꯉꯝꯈ꯭ꯔꯦꯅ
ꯑꯝ
ꯇꯨꯗꯤ ꯑꯩꯅ ꯍꯥꯏꯕꯗꯨ ꯅꯪ ꯌꯥꯒꯗꯕ
ꯅꯪꯗꯤ ꯑꯩꯉꯣꯟꯗ ꯑꯩ ꯑ ꯑꯩꯉꯣꯟꯗ ꯑꯩꯈꯣꯏꯅꯦꯤ ꯍꯥꯟꯅꯁꯨ ꯇꯧꯈ꯭ꯔꯦꯗꯅ ꯑꯗꯨꯁꯨ ꯑꯗꯨꯒꯤꯁꯨ ꯄꯤꯔꯛꯇ꯭ꯦꯔꯤꯕꯣ ꯀꯥꯎꯒꯤꯅꯣ
ꯀꯥꯁꯇꯤꯡ ꯑꯗꯨꯗꯤ ꯀꯁꯇꯤꯡ
ꯍꯥ
ꯀꯥꯁꯇꯤꯡ ꯀꯥꯁꯇꯤꯡ ꯖꯁ ꯀꯩꯅꯣꯅꯦ ꯑꯗꯨꯗꯤ
ꯑꯗꯨ ꯌꯥꯗꯦ ꯑꯗꯨ ꯌꯥꯗꯦ ꯑꯗꯨ ꯌꯥꯗꯦ
ꯏꯟꯇ꯭ꯔꯣꯗꯛꯁꯟ ꯅ‌ꯦ ꯗꯨꯗꯤ ꯀꯥꯁꯇꯤꯡꯅ‌‌ꯦꯕ
ꯨꯑꯗꯨ ꯌꯥꯗ‌ꯦꯀ‌ꯣ ꯑꯩ ꯀꯥꯎꯒꯅꯨ
ꯑꯩ ꯀꯥꯎꯈ꯭ꯔꯦ
ꯌꯥꯔꯔꯣꯏ ꯌꯥꯔꯔꯣꯏ ꯅꯪ ꯁꯥꯎꯔꯛꯇꯣꯏꯅꯦꯀ‌ꯣ ꯑꯩ ꯑꯩ ꯁꯥꯎꯔꯗꯤ ꯌꯥꯝ ꯁꯥꯊꯤꯕꯅꯦ ꯈꯪꯉꯣ
ꯑꯣ ꯀꯤꯌꯦ ꯀꯤꯌꯦ ꯃꯤ ꯁꯊꯤꯗꯧ ꯃꯥꯂꯦ ꯅꯪ
ꯑꯗꯨꯝ ꯍꯔꯥꯎꯅ ꯑꯗꯨꯝ ꯂꯩꯗꯣꯏꯅꯦ ꯁꯥꯇꯤꯔꯀꯥꯟꯗꯗꯤ ꯌꯥꯝ ꯁꯥꯇꯤꯕꯅ‌ꯦ ꯈꯪ
ꯅꯪꯅ ꯉꯃꯔ‌ꯣꯏ ꯑꯩ ꯁꯥꯇꯤꯀꯥꯟꯗ ꯅꯪ ꯊꯦꯝꯕ ꯉꯝꯃꯔ‌ꯣꯏ
ꯑ ꯇꯤꯟꯕ ꯌꯥꯝ ꯍꯩꯕꯅꯦ ꯑꯩꯗꯤ
ꯑꯗꯨꯏꯁꯨ ꯉꯝꯃꯔꯣꯏ ꯑꯩꯈꯣꯏ ꯄꯕꯥꯒ ꯑꯩꯈꯣꯏ ꯏꯃꯥꯁꯨ ꯉꯝꯗꯦ ꯑꯩ ꯑꯩ ꯁꯥꯎꯔꯛꯑꯗꯤ ꯃꯈꯣꯏꯁꯨ ꯊꯦꯝꯕ ꯉꯝꯗꯦ ꯅꯪ ꯅꯪ
ꯅꯪ ꯁꯥꯎꯕꯗꯨ ꯀꯌꯥꯝ ꯁꯥꯎꯒꯦꯔꯥ ꯋꯥꯟ ꯋꯤꯛ
ꯃꯔꯝ ꯃꯔꯝ ꯃꯔꯝꯒꯤ ꯃꯇꯨꯡ ꯏꯟꯅ ꯁꯥꯎꯔꯛꯇꯣꯏꯅꯤ ꯀꯩꯅꯣ
ꯑꯠꯆꯥꯥ ꯑꯥ ꯑꯁ ꯑꯗꯨꯗꯤ ꯑꯩꯁ‌ꯦ
ꯅꯪꯅ ꯄꯦꯠ ꯇꯧꯕꯗꯣ ꯀꯥꯎꯔꯦ ꯍꯥꯏꯔꯗꯤ ꯑꯩ ꯀꯥꯏꯗꯟ ꯆꯍꯤ ꯑꯃꯒꯨꯝꯕ ꯁꯥꯎꯗꯣꯏ
ꯑ ꯑꯁ ꯑꯗꯨ ꯆꯍꯤ ꯑꯃ ꯂꯩꯈ꯭ꯔꯦꯅ
ꯀꯗꯥꯏꯗꯒꯤꯅꯣ ꯑꯩꯈꯣꯏ ꯑꯅꯤ ꯈꯪꯅꯕꯁꯨ ꯋꯥꯟ ꯋꯤꯛꯀꯨꯝꯕ ꯐꯥꯗ꯭꯭ꯔꯤ
ꯑꯩꯅ ꯍꯥꯏꯕꯗꯣ ꯎ ꯆꯍꯤ ꯑꯃ ꯅꯪ ꯁꯥꯎꯈ꯭ꯔꯦ ꯍꯥꯏꯔꯁꯨꯀꯣ
ꯍꯨ
ꯑꯗꯨꯒ ꯑꯃꯨꯛ ꯐꯗ‌ꯣꯏꯔꯥ ꯑꯃꯨꯛ
ꯍꯣꯏ ꯐꯗ‌ꯣꯏꯅ‌ꯦ
ꯑꯥ ꯑꯗꯨꯗꯤ ꯌꯥꯏꯗ
ꯑꯁ‌ꯦꯡꯀꯤꯔꯣ
ꯎꯝ ꯀꯧꯗ꯭ꯔꯗꯤ ꯌꯥꯔꯦ
ꯑꯁꯦꯡ ꯀꯤꯔꯣ ꯉꯝꯒꯗ꯭ꯔꯥ
ꯎꯝ
ꯎꯝ
ꯑꯩꯗꯤ ꯉꯝꯒꯅꯤ ꯑꯗꯨ ꯅꯪ ꯀꯥꯎꯔꯣꯏꯗꯕ
ꯀꯔꯤ ꯀꯥꯎꯗ‌ꯣꯏꯅꯣ
ꯈꯪꯗ‌ꯦ
ꯅꯪꯅ ꯈꯪꯗ꯭ꯔꯗꯤ ꯀꯅꯥꯅ ꯈꯪꯗꯣꯏꯅꯣ ꯑꯗꯨꯒꯨꯝꯕꯗꯣ
ꯎꯝ ꯅꯍꯥꯟ ꯀꯣꯂꯦꯖ ꯆꯠꯄꯗ‌ꯣ ꯅꯨꯡꯉꯥꯏꯕ꯭ꯔꯣ
ꯗꯥꯏꯗꯒꯤꯅ‌ꯣ
ꯀ꯭ꯂꯥꯁ ꯐꯖꯅ ꯌꯥꯎꯕꯔ ꯅꯣꯏ
ꯑꯈ‌ꯣ ꯑꯩ ꯀ꯭ꯂꯥꯁꯀꯤꯗꯃꯛꯇ ꯆꯠꯄ ꯅꯠꯇꯦ ꯑꯩꯈꯣꯏꯗꯤ ꯆꯤꯊꯤ ꯊꯥꯔꯤꯕꯅꯦ ꯑꯣꯖꯥ ꯎꯟꯅꯅꯕꯅꯦ
ꯎꯝ ꯀꯔꯤꯒꯤ
ꯄꯩꯁꯥ ꯄꯤ ꯑꯣꯏꯅ ꯅꯤꯕ ꯆꯠꯄ
ꯑꯩꯁꯦ ꯅꯦꯛꯁ ꯋꯤꯛꯗꯒꯤ ꯆꯠꯄ ꯍꯧꯔꯅꯦ
ꯅꯈꯣꯏ ꯍꯧꯔꯅꯤ ꯍꯥꯏꯕ꯭ꯔꯥ
ꯎꯝ ꯅꯦꯛꯁꯋꯤꯛ ꯅꯦꯛꯁꯋꯤꯛ
ꯁꯔ ꯐꯤꯀꯦꯁꯟ ꯂꯣꯏꯌꯦ
ꯁꯝꯃꯔ ꯚꯦꯀꯦꯁꯟ ꯄꯤꯗ꯭ꯔꯤ
ꯀꯗꯧꯒꯦ
ꯄꯤꯔꯔꯣꯏ ꯍꯥꯏ
ꯁꯄꯁ
ꯄꯤ ꯄꯤꯒꯅꯤꯗ ꯑꯗꯨ ꯌꯥꯝ ꯀꯨꯏꯅꯀꯣ ꯅꯪ ꯚꯥꯏꯕ꯭ꯔꯦꯁꯟ ꯊꯝꯕ꯭ꯔꯥ
ꯊꯝꯃꯦ ꯀ꯭ꯄ ꯀꯆꯗꯤ ꯌꯥꯝ ꯂꯑ
ꯑꯩꯈꯣꯏꯗꯤ ꯑꯀꯁꯇ꯭ꯔꯤꯗ ꯀꯥꯄ ꯍꯧꯅꯤ ꯍꯥꯏꯕꯅꯤ
ꯎꯝ ꯑꯁ ꯌꯥꯝ ꯋꯥꯠꯂꯦꯅ ꯑꯗꯨꯗꯤ
ꯌꯥꯝ
ꯈꯨꯟꯗ ꯆꯠꯂꯣ ꯈꯨꯟꯗ ꯑꯗꯨꯒ ꯑꯍꯧꯕ ꯄꯨꯔꯛꯑꯣ
ꯑꯈꯠ ꯐꯨꯟꯗ ꯍꯥꯎꯕ ꯂꯩꯗꯤ
ꯍꯩ ꯂꯩꯇꯦ ꯅꯣꯏꯗ
ꯅꯌꯦ ꯑꯗꯨꯁꯨ ꯍꯥꯎꯗꯤ
ꯑꯦ ꯐꯔꯤ
ꯍꯥꯎꯗ
ꯀꯔꯤ ꯀꯔꯤ ꯍꯥꯏꯩ ꯂꯩꯕ ꯅꯣꯏ ꯀꯨꯟꯗ
ꯑꯩꯈꯣꯏ ꯈꯨꯟꯒꯤ ꯅꯈꯣꯏ ꯑꯩꯈꯣꯏ ꯈꯨꯟꯗ ꯂꯩꯕꯗꯣ ꯑꯩꯈꯣꯏ ꯈꯪꯉꯔꯣꯏ ꯑꯩ ꯀꯃꯥꯏꯅ ꯍꯥꯏꯗꯣꯏꯕ
ꯎꯝ ꯑꯩ ꯎꯝ
ꯅꯪꯅ ꯉꯁꯥꯏ ꯑꯃ ꯎꯠꯄꯗꯣ
ꯎꯝ
ꯑꯗꯨꯪ ꯑꯗꯨꯁꯨ ꯌꯥꯝ ꯂꯩ ꯑꯗꯨ ꯑꯗꯨꯁꯨ ꯌꯥꯝ ꯂꯩ
ꯍꯧꯕꯅꯦ ꯑꯗꯨ ꯑꯗꯨ ꯑꯗꯨ ꯌꯥꯝ ꯆꯥꯕꯗꯣ
ꯎꯝ
ꯐꯠꯇꯦ ꯍꯥꯏꯌꯦ
ꯎꯝ ꯑꯗꯁꯨ ꯌꯥꯝ ꯅꯩꯕꯅꯦ ꯑꯗꯨ ꯀ ꯂꯩꯌꯦ
ꯎꯝ ꯀꯤꯋꯤ ꯌꯥꯝꯅ ꯆꯥꯅꯤꯡꯉꯦ
ꯑꯗꯨꯒꯒ ꯍꯩꯗꯤ ꯌꯥꯝ ꯂꯩꯌꯦ
ꯎꯝ ꯆꯦꯔꯤ ꯂꯩꯕ꯭ꯔꯥ ꯆꯦꯔꯤ
ꯍꯥ
ꯔꯤ ꯆꯔꯤ
ꯂꯩꯗꯦ ꯑꯗꯨꯗꯤ
ꯂꯤꯆꯤꯅꯦ
ꯑꯗꯨꯆꯤꯁꯨ ꯂꯩꯇꯦ
ꯑꯦꯄꯣ ꯍꯧꯕ꯭ꯔꯥ ꯑꯦꯞꯄꯣ
ꯍꯧꯋꯦ ꯈꯔ ꯈꯔ ꯄꯥꯟꯕ ꯍꯧꯔꯕꯅꯦ ꯍꯈꯣꯏ ꯆꯔꯆꯀꯤ ꯊꯥꯕꯗꯣ
ꯊꯩꯅ ꯅꯣꯏ ꯆꯔꯖꯇ ꯑ ꯐꯖꯩꯅꯦ
ꯑ ꯆꯠꯅꯦ